ꯑ ꯇꯥꯄ
ꯇꯥꯏꯌꯦ ꯇꯥꯏꯌꯦ ꯑ ꯃ ꯍꯣꯟꯗ ꯍꯥꯎꯑꯣ ꯍꯦ
ꯑꯦ
ꯏꯟꯅ ꯐꯝꯕ꯭ꯔꯒꯂ ꯅꯪꯗꯦ
ꯑꯩ ꯁꯨꯐ ꯑꯃ ꯂꯩ
ꯑꯣ ꯆꯁꯔꯕꯨ
ꯆꯥꯏꯌꯦ ꯆꯥꯔꯦ ꯍꯣꯏ ꯅꯪꯒꯤ ꯎꯝ ꯀꯩꯖꯧ ꯆꯔꯒ
ꯍ ꯀ ꯅꯪꯂꯤ
ꯑꯩꯅ ꯀꯥꯡꯪꯁꯣꯏ
ꯑꯣ ꯍꯥꯎꯅꯤꯍꯦ ꯅꯪ ꯊꯣꯡꯈ꯭ꯔꯗꯤ
ꯍꯥꯎꯗꯗꯦ
ꯍꯥꯎ ꯃꯤ ꯍꯦ
ꯍꯥꯎꯗꯤ ꯌꯦꯦ
ꯆꯥꯟꯒꯥꯏꯂ ꯑꯣ꯭ꯔ ꯅ ꯈꯥꯏꯒꯦ ꯑꯌꯥꯝꯕ ꯑꯩꯅ
ꯑꯣ ꯂꯥꯛꯑꯣ ꯅꯪꯕꯨ ꯉꯥꯏꯔꯨꯏ ꯅꯪ ꯂꯥꯛꯄ ꯉꯥꯏꯔꯤ
ꯎꯝ ꯉꯥꯏꯔꯝꯃꯣ ꯍꯌꯦꯡ ꯋꯥꯥꯏ ꯎꯝ ꯑꯁꯪꯕ ꯀꯥꯟꯗ ꯂꯥꯛꯀꯦ
ꯂ ꯂꯥ ꯉꯧꯒꯦ
ꯈꯟꯗꯔꯣ ꯀꯥꯏꯗꯔꯣ
ꯇꯝꯄꯥꯛꯇꯅꯤꯅꯤ
ꯑꯣ ꯐꯅꯦ ꯈꯨꯟꯗ ꯂꯩ
ꯎꯝ ꯆꯤꯗꯥ
ꯑ
ꯑꯣ ꯃꯃꯤ ꯀꯅꯥ ꯀꯅꯥ ꯂꯩ ꯂꯩꯒꯦ
ꯃꯔꯨꯞ ꯁꯤꯡꯒꯥꯗꯩ ꯃꯩꯔ ꯄꯨ꯭ꯔꯣ ꯅꯣꯏꯗ
ꯂꯥꯛꯑ ꯍꯣꯏ
ꯑꯣ ꯅꯨꯡꯉꯥꯏꯅꯤꯅꯦ
ꯅꯣꯏꯅꯦ ꯂꯥꯛꯇ꯭ꯔꯣ
ꯎꯝ ꯉꯔꯥꯡ ꯅꯨꯡ ꯉꯥꯡꯉꯦ ꯃꯨꯠꯈ꯭ꯔꯦ ꯑꯗꯨꯣ ꯃꯨꯀ ꯂꯥꯇ꯭ꯔꯤ
ꯑꯣ ꯅꯨꯡꯉꯥꯏꯇꯦꯍꯦ
ꯎꯝ ꯅꯨꯡꯉꯥꯏꯗꯦ ꯅꯪ ꯅꯥꯗ ꯑꯃꯨꯛ ꯍ ꯂꯥꯛꯀꯦ ꯇꯧꯔꯤꯕꯅꯤ ꯃꯩ ꯂꯥꯛꯇꯕꯒꯤ ꯑꯣꯕ ꯌꯦꯡꯅꯤꯡꯉꯦ ꯂꯥꯛꯑꯣꯔ
ꯂꯥꯛꯑꯣ ꯂꯥꯛ ꯅꯪꯗꯤ ꯀꯔꯝꯕ ꯀꯟꯇ꯭ꯔꯤꯕꯨ ꯁꯞꯄꯣꯔꯠ ꯇꯧꯒꯦ
ꯄꯣꯇꯨꯒꯜ
ꯄꯣꯠꯀ ꯁꯨ ꯍꯥꯏ ꯁꯨ ꯍꯥꯏ ꯃꯗꯥ ꯑꯩꯗꯤ ꯑꯩꯗꯤ ꯇꯅ ꯃꯅ ꯅꯨ ꯄꯥꯗ ꯁꯄꯣꯔꯠ ꯑꯣꯏꯋꯏ
ꯑꯥꯎ
ꯈꯪꯕ꯭ꯔꯥ
ꯈꯪꯉꯦ ꯅꯨꯡꯉꯥꯏꯇꯦꯍꯦ
ꯅꯨꯡꯉꯥꯏꯕꯅꯤꯍꯦ ꯑꯩꯗꯤ ꯑꯩꯗꯤ ꯀꯩꯅꯣ ꯑꯔꯣꯏꯕ ꯔꯥꯎꯟꯗ ꯑꯔꯣꯏꯕ ꯃꯦꯠꯁꯇ ꯄꯣꯔꯇꯨꯒꯜꯒ ꯑꯥꯔꯖꯦꯟꯇꯤꯅꯥ ꯁꯅꯥꯔꯗꯤ ꯐꯔꯅꯤ ꯍꯥꯏꯅ ꯈꯟꯗ꯭ꯔꯒ ꯂꯩꯕꯅꯦ
ꯊꯦꯡꯅꯔꯤ ꯐꯩꯅꯦꯜꯗ ꯑꯃꯨꯛ ꯊꯦꯡꯅꯗꯣꯏꯅꯦ ꯃꯣꯏꯗꯤ
ꯀ꯭ꯔꯤꯌꯥꯕ
ꯁꯥꯏꯅꯦꯦꯜꯗ
ꯑꯥ
ꯊꯦꯡꯅꯗꯣꯏꯅꯦꯕ
ꯑ
ꯄꯉꯁꯕꯡ ꯑꯗꯨ
ꯑꯗ ꯌꯦꯡꯕ ꯅꯨꯡꯉꯥꯏꯔꯅꯤ ꯑꯗꯨꯃꯥꯏꯅ ꯇꯧꯔꯗꯤ
ꯍꯣꯏ
ꯈꯠ ꯃꯤꯗꯤ ꯃꯤ ꯈꯔꯗꯤ ꯈꯠꯕꯁꯨ ꯌꯥꯔꯅꯤ
ꯎꯝ ꯈꯟꯅꯅꯔꯅꯤ ꯃꯤ ꯃꯌꯥꯝ ꯁꯤꯗꯣꯏ ꯑꯣꯏꯅ ꯑꯗꯨꯝ ꯇꯧꯅꯗꯤꯦ
ꯎꯝ
ꯍꯥ ꯇꯅꯤ ꯍ ꯍꯥ
ꯉ ꯁꯤꯁꯨꯕꯥꯎ ꯌꯦꯡꯗꯣꯏꯔ
ꯍꯣꯏ ꯌꯦꯡꯗꯣꯏꯅꯦ
ꯑ
ꯎꯝ ꯅꯪꯗꯤ
ꯌꯦꯉ ꯑꯣꯏꯣꯏꯗ
ꯌꯦꯡꯁꯤꯦꯅꯦ
ꯇꯨꯝꯅꯤꯡꯕ ꯀꯥꯟꯁꯤꯗ ꯀꯔꯅꯥꯅ ꯋꯥꯟ ꯊꯥꯔꯇꯤꯗꯕꯨ ꯅꯨꯡꯗꯥꯡꯗꯕꯨ ꯍꯧꯒꯠꯄ ꯉꯝꯗꯦ ꯋꯥꯟ ꯊꯥꯔꯇꯤ ꯍꯥꯏꯗꯥꯏꯅꯦ
ꯍ ꯈꯪꯗ꯭ꯔꯦ ꯑꯗꯨ ꯑꯣꯏꯔꯗꯤ ꯅꯣꯔꯋꯦꯒ ꯑꯣ ꯕ꯭ꯔꯥꯖꯤꯜꯒ ꯑꯁ ꯌꯦꯡꯕ ꯅꯨꯡꯉꯥꯏꯗꯣꯏꯅꯦ ꯑꯗꯣ ꯅꯣꯔꯣꯏꯒꯤ ꯅꯨꯄꯥ ꯑꯃꯗꯣ ꯍꯥꯍꯟꯗꯣ
ꯅꯧꯋꯥꯒꯤꯦ
ꯑꯁ ꯍꯜꯂꯟꯗꯨꯗꯤ ꯌꯥꯝ ꯄꯥꯝꯃꯦꯍꯦ
ꯑꯣ ꯅ ꯍꯜꯂꯅ ꯍꯥꯏ ꯅꯨꯄꯥꯗꯣ ꯅꯣꯔꯋꯦꯒꯤ ꯅꯨꯄꯥ ꯑꯣꯏꯔꯝꯃꯦ ꯍꯧꯖꯤꯛ ꯅꯪ ꯈꯪꯉꯤ ꯑꯥ ꯐꯥꯎ ꯌꯦꯡꯗꯕꯅꯤꯅ
ꯌꯦꯉꯣ ꯑꯗ ꯌꯦꯉ ꯣ ꯌꯦꯉꯣ
ꯑꯩꯗꯤ ꯄꯥꯝ ꯑꯩꯗꯤ ꯃꯁꯥꯛ ꯎꯔꯒ ꯇꯜꯂꯤꯔ ꯄꯥꯝꯅꯤꯗ ꯃꯁꯥ ꯌꯦꯡꯕ ꯀꯥꯟꯁꯤꯗ
ꯃꯦꯁꯤꯔꯤ
ꯃꯁꯤꯗꯤꯦ ꯃꯁꯤꯗꯤ ꯑꯗꯨꯝ ꯌꯦꯡꯕ ꯀꯥꯟꯗ ꯅꯨꯡꯁꯤꯕ ꯁꯛꯇꯝ ꯄꯨꯏ
ꯅ ꯆꯗꯤꯅꯣ ꯁꯍꯤ ꯆꯅꯤ
ꯑ ꯔꯣꯅꯦꯜꯗꯣꯗꯣ ꯔꯣꯅꯦꯜꯗꯣꯁꯨ ꯅꯨꯡꯁꯤꯕ ꯃꯁꯛ ꯄꯨꯗꯦ
ꯑ ꯑꯗꯨꯅꯗꯣ ꯑꯗꯤ ꯎꯝ
ꯎ
ꯍꯧꯔ ꯌꯥꯝ ꯂꯩꯕꯅꯦ ꯃꯥꯗꯤ
ꯑꯗꯨꯒ ꯅꯦꯃꯔꯗꯁꯨ ꯃꯁꯛ ꯎꯕ ꯀꯥꯟꯁꯤꯗ
ꯑꯩ ꯑꯩꯅ ꯇꯟꯕ ꯀꯩꯅꯣ ꯃꯤ ꯑꯃꯒꯤ ꯀꯩꯅꯣ ꯑꯩꯅ ꯇꯨꯀꯠꯆꯕ ꯃꯤ ꯑꯃꯒꯤ ꯃꯁꯛ ꯃꯥꯟꯕꯩ ꯇꯟꯕ
ꯃꯦꯁꯤꯗꯤ ꯎꯝ ꯁꯨꯝ ꯄꯥꯝ ꯄꯥꯝꯗ ꯑꯩꯗꯤ
ꯄꯃ ꯄꯥꯝꯣ ꯄꯥꯝꯃꯨ
ꯃꯁꯥ ꯃꯁꯥ ꯑꯣꯏꯔ ꯎꯝ ꯂꯩꯕ ꯇꯜꯂꯦ ꯃꯦꯁꯤꯗꯤ ꯎꯝ ꯐꯤꯐꯥ ꯄ꯭ꯔꯤꯟꯁꯦꯁꯅꯦ ꯀꯩꯅꯣ ꯃꯥꯗꯤ ꯐꯤꯐꯥ ꯄ꯭ꯔꯤꯟꯁꯦꯁꯅꯤ ꯀꯩꯅꯣ ꯅꯣꯏ ꯈꯪꯗ꯭ꯔꯤꯔꯤꯕꯣ ꯍꯥ
ꯄ ꯁꯤꯂ
ꯍꯣꯏ ꯐꯤꯐꯥꯒꯤ ꯄ꯭ꯔꯤꯟꯁꯦꯁ
ꯀꯔꯤꯒꯤ ꯄ꯭ꯔꯤꯟꯁꯦꯁ ꯀꯧꯔꯤꯕ
ꯕꯣ ꯑꯦꯗꯤ ꯈꯪꯗꯣꯏꯅꯦ ꯅꯣꯏꯁꯨ
ꯀꯃꯥꯏꯅ ꯑꯗꯨ ꯍꯥꯏꯔꯛꯑꯣ ꯃꯥꯏꯅꯅ ꯋꯥ
ꯕꯣ ꯌꯦꯡꯒ ꯑꯗꯨꯝ ꯈꯪꯗꯣꯏꯅꯦ
ꯅꯪꯅ ꯄꯣꯔꯇꯨꯒꯜꯒꯤ ꯐꯦꯟ ꯑꯣꯏꯔꯒ ꯑꯩꯅ ꯀꯩꯅꯣ ꯑꯥꯔꯖꯦꯟꯇꯤꯅꯥꯒꯤ ꯀꯅꯔꯒꯦ ꯏꯄꯥꯅꯤ ꯍꯧꯖꯤꯛ ꯈꯠꯅꯕ ꯍꯧꯔꯒꯅꯤ
ꯅꯠꯇꯦ ꯅꯠꯇ ꯑꯩꯍ ꯑ ꯑꯥꯔꯖꯦꯟꯇꯤꯅꯥꯗ ꯄꯥꯝꯕ ꯑꯣ ꯃꯦꯁꯤ ꯑꯗꯨꯝ ꯇꯟꯕ ꯑꯩꯅ
ꯃꯥꯒꯤ ꯅꯨꯄꯤꯕꯨ ꯌꯥꯝ ꯂꯨꯅ ꯃꯥꯒꯤ ꯅꯨꯄꯤꯕꯨ ꯌꯥꯝ ꯂꯨꯅ ꯀꯩꯅꯣ ꯀꯩ ꯍꯥꯏꯁꯤꯔꯥ ꯃꯩꯇꯩꯂꯣꯟ ꯑꯗꯨꯃꯥꯏꯅ ꯇꯧꯔꯤꯁꯤꯗꯤ ꯐꯁꯒꯤ ꯑ ꯇꯧꯅ
ꯃꯤꯒꯤ ꯅꯨꯄꯤ ꯃꯤ ꯑꯇꯣꯞꯄꯒꯤ ꯅꯨꯄꯤ ꯃꯈꯨꯠ ꯐꯥꯎ ꯁꯝꯈꯤꯗꯣ ꯃꯥꯗꯣ
ꯍꯣꯏ
ꯑ ꯑꯗꯨꯅꯦꯕ
ꯎꯝ ꯇꯣꯅꯤ ꯑꯦ ꯄꯤꯊꯤꯕꯤ ꯑꯣ
ꯅꯨꯄꯤ ꯅꯨꯄꯤ ꯃꯤ ꯌꯥꯝ ꯂꯩ ꯁꯤꯗꯤ ꯂꯤꯁꯤꯡ ꯑꯃ ꯂꯤꯁꯤꯡ ꯑꯅꯤ ꯂꯈ ꯑꯃ ꯂꯩꯁꯤꯗꯤ ꯁꯤꯒꯤ ꯂꯩꯕꯥꯛꯇ
ꯍꯣꯏ
ꯑꯄꯥꯝꯕ ꯑꯃ ꯍꯦꯛ ꯈꯜꯂꯨ ꯀꯩꯅꯣ ꯑꯁ ꯑꯩ ꯌꯥꯝ ꯇꯟꯕ ꯑꯃ ꯌꯥꯔꯤꯗ ꯑꯥ ꯍꯥꯏꯔꯔꯣꯏ ꯌꯥꯔꯦ
ꯍꯥꯏꯣ
ꯎꯝ ꯅꯠꯇꯦ ꯍꯥꯏꯗꯣꯛꯄ ꯌꯥꯗꯦ ꯁꯤꯗ
ꯀꯩꯒꯤ
ꯈꯪꯗꯦ
ꯍꯥꯏꯌꯣꯅꯦ ꯍꯥꯏꯌꯣꯅꯦ ꯇꯥꯒꯦꯅꯦ
ꯍꯧꯖꯤꯛꯀꯥꯟꯗꯤ ꯅꯨꯄꯥꯁꯤꯡꯁꯦ ꯅꯨꯄꯤꯕꯨ ꯅꯨꯄꯤꯕꯨ ꯂꯨꯕ ꯅꯨꯄꯤꯕꯨ ꯌꯥꯝ ꯂꯨꯕ ꯁꯥꯔ ꯗꯅ ꯅꯨꯄꯤ ꯑꯇꯣꯞꯄ ꯀꯣꯏꯔꯗꯅ ꯂꯩꯔꯤꯁꯦ ꯅꯪ ꯈꯪꯕ꯭ꯔꯣ ꯍꯧꯖꯤ ꯀꯥꯟ ꯉꯔꯥꯡ ꯉꯔꯥꯡꯅ ꯍꯧꯔꯛꯑꯦ ꯥꯏꯔꯦꯜ ꯆꯠꯄꯗꯣ ꯑꯦꯜ ꯄꯤꯗ ꯈꯪꯕ꯭ꯔ
ꯑꯩꯈꯣꯏ ꯈꯪꯉꯤ
ꯌꯥꯝ ꯇꯨ ꯀ ꯆꯌꯦ
ꯑꯩꯁꯨ ꯅꯪ ꯐꯪꯉꯗꯤ ꯌꯥꯝ ꯂꯨ ꯇꯧꯕꯤꯗꯣꯏꯅꯦꯍꯦ ꯀꯩꯅꯣ
ꯌꯥꯔꯗ
ꯑꯁꯕ ꯍꯥꯔ ꯂꯔꯀꯏꯅ
ꯑꯗꯨ ꯅꯨꯄꯤꯗꯣ ꯌꯥꯝ ꯅꯨꯡꯁꯤ
ꯑꯩꯁꯨ ꯅꯪ ꯌꯥꯝ ꯅꯨꯡꯁꯤ ꯑꯗꯨꯒ ꯌꯥꯝ ꯂꯨꯅꯥ ꯇꯧꯗꯣꯏꯅꯤ
ꯌꯥꯔꯦꯗ
ꯑꯩꯅ
ꯃꯤ ꯈꯔꯗꯤ ꯊꯥꯖꯗꯦ ꯑꯗꯨꯒꯨꯝ ꯑꯗꯨꯃꯥꯏꯅ ꯅꯨꯄꯥꯅ ꯌꯥꯝ ꯂꯨꯅ ꯇꯧꯕꯤꯔꯒ ꯊꯥꯖꯗꯦ ꯑꯗꯨꯃꯥꯏꯅ ꯇꯧꯔꯝꯗꯧ ꯃꯥꯟꯗꯦ ꯑꯗ ꯃꯤ ꯈꯔꯗꯤ ꯈꯜꯂꯤ ꯀꯩ ꯋꯥꯈꯜ ꯈꯟꯕ ꯖꯥꯠꯂ ꯈꯪꯗꯦ
ꯑꯩꯗꯤ ꯅꯪ ꯐꯪꯉꯗꯤ ꯌꯥꯝ ꯅꯨꯡꯁꯤꯅ ꯂꯨꯅ ꯇꯧꯕꯤꯗꯣꯏꯅꯦ ꯀ ꯇꯅ
ꯌꯥꯔꯦꯗ
ꯑꯁ ꯑꯁꯦꯡꯕ ꯍꯥꯏꯔꯒ ꯀꯩꯅꯣ
ꯅꯪꯗꯤ ꯌꯨꯝꯗ ꯑꯗꯨꯝ ꯂꯩ ꯄꯨꯔꯥ ꯊꯕꯛ ꯇꯧꯕ꯭ꯔꯣ
ꯌꯨꯝꯗ ꯂꯩ ꯗꯦꯠ ꯇ꯭ꯋꯦꯟꯇꯤꯗ ꯀ꯭ꯂꯥꯁ ꯑꯃꯨꯛ ꯆꯠꯇꯣꯏꯅꯦ
ꯀꯔꯤ ꯀ꯭ꯂꯥꯁ
ꯀꯝꯄꯌꯨꯇꯔ
ꯀꯝꯄ꯭ꯌꯨꯇꯔ ꯀ꯭ꯂꯥꯁ ꯂꯧꯕ꯭ꯔꯥ
ꯍꯣꯏ
ꯎꯝ ꯇ꯭ꯋꯦꯜꯐ ꯂꯣꯏꯕꯗ ꯉꯥꯏꯔꯤꯕ ꯒ꯭ꯔꯦꯖꯨꯑꯦꯁꯟ ꯂꯣꯏꯔꯕꯣ
ꯇ ꯂꯣꯏꯔꯒ ꯆꯍꯤ ꯑꯅꯤ ꯑꯍꯨꯝꯛ ꯀꯥꯗ꯭ꯔꯦ ꯑꯩ ꯇꯟ-ꯇꯟꯕꯒꯤ ꯍꯣꯏ ꯅꯪꯗꯤ
ꯑꯩ ꯑꯩꯗꯤ ꯀꯣꯂꯦꯖ ꯀꯥꯏ
ꯑꯣ ꯀꯔꯤ ꯁꯤꯃꯤꯁꯇꯔꯅꯣ
ꯁꯦꯀꯦꯟ ꯁꯤꯃꯤꯁꯇꯔ
ꯋꯥ ꯖꯦꯝ ꯁꯤꯗꯔꯣ
ꯎꯝ ꯀꯃꯥꯏꯅ ꯈꯪꯏꯕ
ꯈꯪꯪꯂꯦ ꯑꯗꯨꯝ ꯈꯪꯕ ꯋꯥꯅꯤꯗ ꯀꯩꯅꯣ ꯌꯥꯝ ꯍꯩꯕꯅꯦ
ꯌꯥꯝ ꯍꯩꯕ ꯁꯥꯏꯀꯣ
ꯅꯪꯗꯤ ꯄꯤꯗ ꯎꯔꯒ ꯅꯪ ꯃꯃꯤꯡꯗ ꯎꯔꯒ ꯑꯗꯣ ꯖ ꯑꯦꯝ ꯁꯤ ꯗꯔꯀꯥꯔꯅ ꯑꯗꯨꯝ ꯈꯪꯕ
ꯎ ꯦꯟꯁꯤ ꯏꯗꯒ ꯎꯖꯥꯒ ꯇꯧꯔ ꯇꯔ
ꯍꯣꯏꯁꯨꯝ ꯀꯤꯕ ꯅꯨꯄꯥꯗꯣ ꯑꯩꯅꯤ
ꯑꯣꯏꯔꯃꯅꯤ
ꯎ ꯌꯦꯡꯉꯣ ꯍꯌꯦꯡꯋꯥꯏ ꯌꯦꯡꯉꯨꯀꯣ ꯎꯔꯝꯒꯅꯤ ꯑꯩꯕꯨ
ꯌꯦꯡꯒꯦ
ꯍꯣꯏ ꯌꯦꯡꯎ ꯎꯕꯅꯦ
ꯀꯝꯄ꯭ꯨꯇꯔ ꯀ꯭ꯂꯥꯁ ꯂꯧꯏ ꯍꯥꯏꯕ ꯄꯣ ꯀꯩ ꯊꯥ ꯀꯌꯥꯒꯤ ꯂꯧꯕ꯭ꯔꯣ
ꯑꯍꯨꯝ ꯆꯍꯤ ꯑꯍꯨꯝꯅꯦ ꯊꯥꯅ ꯅꯠꯇꯦ ꯆꯍꯤ
ꯆꯍꯤ ꯑꯍꯨꯝꯒꯤ
ꯍꯣꯏ
ꯑꯣ
ꯂꯥꯡꯒꯦ
ꯑ ꯑꯩ ꯀꯔꯤꯌꯥ ꯍꯥꯏꯖꯔꯛꯄꯪꯗꯦ ꯑꯩꯁꯨꯅꯦ ꯑꯩꯁꯨꯅꯦ ꯊꯥꯏꯅ ꯂꯥꯛꯁꯤ ꯌꯌꯔꯗ ꯀꯩꯅꯣ ꯀꯝꯄ꯭ꯌꯨꯇꯔ ꯀ꯭ꯂꯥꯁ ꯆꯠꯂꯦꯕ ꯊꯥ ꯑꯍꯨꯝꯒꯤ ꯈꯛꯇ ꯁꯥꯔꯇꯤꯐꯤꯀꯦꯠ ꯂꯧꯗ꯭ꯔꯦ
ꯍꯥꯥ ꯀꯩꯗ
ꯀꯔꯤꯌꯥꯕ
ꯎ ꯀꯩ ꯍꯥꯏꯅ
ꯅꯃꯥꯏ ꯇꯥꯎꯅꯣ
ꯍꯥꯥ
ꯀꯥꯟ ꯑꯗꯨꯃꯥꯏ ꯊꯅ ꯗ ꯁꯄꯥ ꯃꯝ ꯈꯨꯝꯗ꯭ꯔꯁꯨ ꯌꯥꯏ ꯍꯣꯔꯟ ꯋꯥꯅ ꯋꯥꯔꯤ ꯁꯥꯠꯂꯒ ꯍꯣꯔꯦꯟ ꯀꯩꯅꯣ ꯇꯧꯔꯨꯗꯤ ꯔꯃꯦ
ꯍꯣꯔꯦꯟ ꯎ ꯐꯖꯗꯣꯏꯅꯤ
ꯎꯝ ꯋꯥ ꯉꯥꯡꯅꯤꯡꯉꯥꯏꯁꯨ ꯂꯩꯇ꯭ꯔꯦ
ꯑ ꯍ
ꯀꯩꯅꯩꯅꯣ
ꯁ꯭ꯅꯦꯛ ꯂꯥꯏꯕ꯭ꯔꯣ
ꯑꯁ ꯅꯪ ꯁꯤꯗꯤꯕꯤꯔꯏ ꯑꯃꯇꯥꯏ ꯍ
ꯑꯩꯩꯅꯣ
ꯀꯔꯤ